ꯇꯥꯏꯌꯦ ꯀꯥꯏ ꯂꯩꯒꯦ
ꯑꯥ ꯉꯁꯤꯗꯤ ꯊꯕꯛ ꯀꯣꯏꯕ ꯑꯃ ꯆꯠꯂꯤꯌꯦ
ꯑꯣ ꯑꯁ ꯑꯩꯗꯤ ꯉꯥ ꯐꯥꯔꯨꯁꯦꯅ ꯍꯧꯔꯛꯑꯒ
ꯉꯥ ꯐꯥꯕ
ꯎꯝ ꯅꯣꯡꯒ ꯆꯨꯕꯗꯨꯗ ꯉꯥ ꯐꯥꯔꯨꯁꯦꯅ
ꯑꯗꯣ ꯍꯣꯔꯦꯟ ꯍꯜꯂꯛꯑꯒ ꯌꯥꯔꯔꯣꯏꯅꯦ ꯀꯣꯏꯕ ꯆꯠꯂꯦꯅꯦ ꯉꯁꯤꯗꯤ
ꯀꯩ ꯂꯝ ꯀꯣꯏꯔꯤꯅꯣ
ꯁꯦꯟꯗ꯭ꯔꯥꯗ
ꯑꯣ
ꯕꯣꯠꯀ ꯇꯣꯡꯗꯣꯏ ꯇꯧꯔꯤꯌꯦ ꯁꯦꯟꯗ꯭ꯔꯥꯗꯅꯦ
ꯏꯁꯤꯡꯗ ꯕꯣꯠꯀ ꯇꯣꯡꯗꯅ ꯑꯗꯒꯤ ꯊꯝꯕꯥꯜꯒ ꯌꯦꯡꯗꯅ ꯇꯧꯗꯨꯒꯤ ꯇꯧꯔꯤꯕ ꯑꯩꯈꯣꯏꯒꯤ ꯌꯧ ꯂꯝꯕꯤꯗ ꯆꯠꯂꯤ ꯌꯧꯗ꯭ꯔꯤꯕꯀꯣ ꯑꯗꯨ ꯌꯧꯔꯒ ꯑ ꯃꯣꯏ ꯁꯦꯟꯗ꯭ꯔꯥꯒꯤ ꯑꯥ ꯃꯊꯛ ꯀꯥꯕꯝꯗꯣ ꯑꯗꯨꯗꯒ ꯀꯥꯗꯣꯏꯅꯦ ꯑꯗꯨꯒ ꯑꯩꯈꯣꯏꯒꯤꯁꯦ ꯆꯥꯛꯀ ꯂꯣꯏ ꯊꯣꯡꯉ ꯄꯨꯔꯦꯕ ꯌꯦꯟ ꯊꯣꯡꯕ ꯉꯥ ꯊꯣꯡꯕ ꯑ ꯃꯤ ꯌꯥꯝꯗꯦꯗ ꯑꯈꯣꯏ ꯐꯦꯝꯂꯤ ꯈꯛꯇꯅꯤꯗ
ꯑꯣ
ꯑꯉꯥꯡꯅꯦ ꯑꯗꯒꯤ ꯑꯩ ꯅꯨꯄꯥꯅꯦ ꯑꯩꯅꯦ ꯑꯗꯨꯒ ꯏꯅꯥꯎꯄꯥ ꯍꯣꯏꯒ ꯑꯗꯨꯒ ꯆꯠꯄ ꯒꯥꯔꯤ ꯑꯅꯤꯗ
ꯀꯩ ꯀꯩ ꯃꯊꯦꯜ ꯇꯧꯔꯕ
ꯉꯥ ꯇꯣꯏꯊꯣꯡ ꯑꯃ ꯇꯧꯔꯦ ꯑꯗꯒꯤ ꯌꯦꯟ ꯊꯣꯡꯕ ꯑꯃ ꯇꯧꯔꯦ ꯑꯗꯒꯤ ꯆ ꯑ ꯆꯝꯐꯨꯠ ꯑꯃ ꯌꯥꯎꯔꯦ ꯏꯔꯣꯝꯕ ꯑꯃ ꯌꯥꯎꯔꯦ ꯁꯤꯡꯖꯨ ꯃꯌꯥꯝꯗꯣ ꯂꯣꯏ ꯁꯨꯗꯣꯛꯑꯒ ꯄꯨꯔꯦ ꯍꯣꯔꯦꯟ ꯑꯥꯗ ꯇꯣꯠꯅꯕꯑꯅ ꯁꯤꯡꯖꯨꯗꯨꯗꯤ ꯇꯣꯠꯊꯣꯛꯑꯒ ꯄꯨꯔ ꯗꯤ ꯌꯥꯔꯔꯣꯏꯅ ꯑꯗꯨꯗꯨꯃ ꯇꯧꯔꯦ ꯑꯗꯨꯗꯨꯒ ꯑ ꯀꯩꯅꯣꯒ ꯉꯥ ꯑꯇꯥꯎꯕ ꯑꯝꯒ
ꯎꯝ
ꯑꯁ ꯊꯦꯡꯕꯨ ꯊꯦꯡꯉꯦꯗ ꯌꯧꯕꯒ ꯍꯥꯟꯅ ꯆꯥ ꯍꯥꯟꯅ ꯆꯥꯔꯗ꯭ꯔꯥ ꯈꯪꯗꯦ
ꯄꯨꯡ ꯕꯥꯔꯣ ꯇꯥꯗꯣꯔꯦ
ꯑꯗꯨꯅꯦ ꯍꯥꯏꯁꯦ ꯌꯧꯕꯗꯤ ꯌꯧꯗꯣꯔꯦ ꯈꯤꯛꯇꯪ ꯉꯥꯏꯔꯅꯤ ꯌꯧꯔꯒꯨꯝꯕꯅꯤ ꯑꯗꯨ ꯌꯧꯕꯒ ꯆꯥꯛ ꯍꯥꯟ ꯆꯥꯊꯣꯛꯑꯒ ꯀꯣꯟꯅ ꯌꯦꯡꯉꯅꯤ ꯃꯣꯇꯣꯔ ꯕꯣꯠꯀꯗꯣ ꯇꯣꯡꯉꯅꯤ ꯏꯁꯤꯡꯗꯒ ꯁꯥꯟꯅꯗꯅ ꯅꯣꯏꯗꯤ ꯀꯩ ꯀꯩ ꯃꯊꯦꯜ ꯇꯧꯔꯒꯦ
ꯉꯁꯤꯁꯦ ꯏꯔꯣꯟꯖꯜꯂꯦ ꯕꯣꯔꯥ ꯑꯃ ꯍꯧꯔꯦ
ꯑꯣ ꯀꯩ ꯀꯩ ꯏꯔꯣꯟꯕ
ꯀꯣꯂꯤ ꯍꯋꯥꯏꯒ ꯕꯤꯟꯁꯀ ꯃꯪꯒꯟꯒ
ꯎꯝ ꯍꯥꯎꯕꯅꯤ ꯑꯗꯨꯗꯤ
ꯑꯧ ꯃꯣꯔꯣꯛ ꯑꯇꯦꯛꯄꯒ ꯇꯧꯔꯒ
ꯎꯝ ꯕꯣꯔꯥꯅ ꯀꯩ ꯕꯣꯔꯥ
ꯕꯣꯔꯖꯦ ꯅꯀꯨꯞꯄꯤꯅꯦ
ꯑꯣ ꯑꯍꯥꯎꯧꯕꯅꯤꯅꯦ ꯑꯗꯨꯗꯤ ꯑꯍꯥꯎꯕ ꯉꯥꯛꯇꯅꯤꯅꯦ ꯑꯗꯣ ꯉꯥꯗꯣ ꯀꯩ ꯀꯩ ꯉꯥ ꯀꯥꯏꯗꯅꯣꯕ ꯐꯥꯔꯨꯗꯨꯏꯁꯦ ꯀꯩ ꯀꯩ ꯉꯥ ꯊꯥꯗꯩ ꯍꯥꯏꯒꯦ ꯑꯣ ꯑꯣ ꯂꯧꯕꯨꯛꯇ ꯎꯝ
ꯃꯤ ꯌꯥꯝ ꯉꯥ ꯌꯥꯝ ꯐꯥꯅꯩ ꯍꯥꯏꯌꯦꯕ
ꯑꯣ ꯑꯗꯣ ꯁꯨꯝ ꯃꯈꯜꯗꯣ ꯉꯥꯒꯤ ꯀꯔꯝ ꯀꯔꯝꯕ ꯃꯆꯥꯅ ꯍꯦꯟꯅ ꯐꯥꯕ꯭ꯔꯥ ꯑꯆꯧꯕꯁꯨ ꯑꯗꯨꯝ ꯐꯥꯖꯠꯂꯥ
ꯉꯥꯗꯣ ꯃꯆꯥꯁꯨ ꯑꯆꯧꯕꯁꯨ ꯑꯗꯨꯝ ꯌꯥꯅ ꯌꯥꯅ ꯑꯗꯨꯝ ꯐꯥꯕ ꯖꯥꯠꯂ
ꯀꯩꯀꯩ ꯉꯥ ꯍꯥꯏꯔꯤ ꯃꯨꯀꯥ ꯉꯥ
ꯃꯨꯒꯥ ꯉꯥꯒꯨꯝꯕ ꯉꯥꯁꯥꯡꯒꯨꯝꯕ ꯑꯗꯩ ꯎꯀꯥꯕꯤꯒꯨꯝꯕ ꯑꯗꯨꯒꯨꯝꯕ
ꯑꯗꯨꯗꯒꯤ ꯀꯩꯅꯣꯗꯣ ꯂꯧꯔꯛꯀꯤ ꯉꯥꯃꯨ ꯀꯥꯏ ꯍꯥꯏꯅꯕꯗꯣ
ꯍꯣꯏ ꯉꯥꯃꯨ ꯃꯆꯥꯒꯨꯝꯕ
ꯆꯥꯗꯒꯤ ꯉꯥꯛꯇ ꯑꯗꯨ ꯂꯧꯔꯛꯀꯤ ꯉꯃꯨꯗꯣ ꯌꯥꯝ ꯍꯥꯎꯋꯦ ꯍꯥꯏ ꯏꯃꯥꯟꯅꯕꯤꯅ ꯍꯥꯏꯅꯤ ꯃꯣꯏ ꯁꯨꯝ ꯂꯧꯒ ꯃꯌꯥꯝ ꯂꯩꯕ ꯏꯃꯥꯟꯅꯕꯤ ꯂꯩꯌꯦꯕ ꯃꯥꯏꯅ ꯑꯁ ꯏꯔꯣꯝꯕ ꯆꯥꯅꯤꯡꯉꯦ ꯉꯁꯤꯗꯤ ꯀꯥꯢꯅ ꯑꯥ ꯑꯗꯨꯁꯨ ꯂꯧꯔꯛ ꯀꯤ ꯉꯀ꯭ꯔꯥ ꯍꯥꯞꯄꯒ ꯂꯣꯟꯕ ꯀꯥꯢ ꯍꯥꯏꯕ ꯉꯥꯃꯨ ꯍꯥꯞꯄꯒ ꯂꯣꯟꯕ ꯀꯥꯢꯅ ꯍꯥꯏꯗꯤ ꯍꯥꯎꯕꯒꯤ ꯃꯥꯒꯤ ꯃꯒꯨꯟꯗꯣ
ꯑꯗꯨꯗ ꯁꯤꯨꯒꯨꯝꯕꯁꯦ ꯑꯩꯈꯣꯏꯅ ꯑꯃꯨꯛ ꯆꯥꯗꯕꯅꯤꯅ ꯑꯃꯨꯛ ꯍꯩꯅꯗꯕ
ꯍꯣꯏ ꯑꯗꯣ ꯃꯤꯁꯨ ꯉꯥꯒꯤ ꯃꯐꯝꯗ ꯂꯩꯕ ꯃꯤꯗꯨ ꯃꯍꯥꯎ ꯌꯥꯝ ꯈꯪꯕ ꯃꯤꯗꯤ ꯌꯥꯝ ꯈꯪꯉꯦ ꯍꯥꯏꯕ ꯆꯨꯝꯅꯒꯤ ꯉꯝꯃꯨ ꯌꯣꯟꯕꯗꯨꯒ ꯑꯗꯨꯒ ꯃꯩꯇꯩꯒꯤ ꯉꯥꯃꯨ ꯁꯃꯥꯏꯅ ꯂꯧꯔꯛꯇ ꯂꯩꯕꯁꯤꯅ ꯍꯦꯟꯅ ꯃꯍꯥꯎ ꯂꯩ ꯍꯥꯏꯌꯦꯕ
ꯑꯥꯎ
ꯑꯉꯥꯡ ꯀꯩꯀꯥ ꯄꯤꯖꯕꯗꯁꯨ ꯃꯆꯤ ꯑꯣꯏꯕꯗꯣ ꯢ ꯌꯥꯝ ꯍꯥꯞꯄꯦ ꯍꯥꯏꯗꯅ ꯉꯝꯃꯨꯁꯦ ꯃꯩꯇꯩꯒꯤ ꯍꯜꯂꯣ
ꯇꯥꯏꯌꯦ
ꯏꯒꯤꯀꯥꯁꯨ ꯌꯥꯝ ꯍꯥꯞꯄꯦ ꯍꯥꯏꯗꯅ ꯃꯩꯇꯩ ꯉꯥꯃꯨꯁꯦ
ꯑꯥ
ꯑꯗꯒꯤ ꯃꯤ ꯑꯉꯥꯡ ꯑꯉꯥꯡ ꯎꯅꯕ ꯂꯣꯏꯕꯒ ꯆꯥꯕꯣꯛꯄꯤꯅꯒꯁꯨ ꯄꯤꯖꯅꯔꯤꯁꯦ ꯉꯥꯃꯨꯒꯁꯦ ꯉꯥꯃꯨ ꯂꯩꯔꯧ ꯑꯗꯒꯤ ꯃꯩꯇꯩ ꯉꯥꯃꯨꯁꯤꯅ ꯍꯦꯟꯅ ꯐꯩ ꯍꯥꯏꯕ ꯏ ꯍꯥꯞꯄꯦ ꯍꯥꯏꯌꯦꯕ
ꯑꯥꯎ
ꯉꯥꯃꯨꯒꯁꯦ ꯃꯤ ꯊꯣꯏꯀꯤ ꯌꯥꯏꯔꯒꯒ ꯍꯥꯏꯗꯤ ꯄꯣꯛꯇ꯭ꯔꯤꯉꯩ ꯑꯉꯥꯡ ꯄꯣꯛꯇ꯭ꯔꯤꯉꯩ ꯑꯉꯥꯡ ꯄꯣꯛ ꯇꯣꯔꯦ ꯍꯥꯏꯔꯗꯤ ꯔꯦꯗꯤꯗꯒ ꯊꯝꯃꯤꯅꯤ ꯃꯤꯊꯣꯢꯒꯤ ꯐꯥꯔꯒ ꯅꯠꯇ꯭ꯔꯥ
ꯃꯥꯅꯦ
ꯑꯗꯨ ꯃꯩꯇꯩꯒꯤ ꯉꯥꯁꯤꯡꯁꯦ ꯍꯥꯏꯗꯤ ꯉꯥꯃꯨ ꯉꯥꯆꯤꯛ ꯉꯥꯀ꯭ꯔꯥ ꯁꯨꯝꯕꯁꯤ ꯌꯥꯝ ꯐꯩ ꯍꯥꯏꯌꯦꯕ ꯑꯉꯥꯡ ꯄꯤꯖꯕ ꯑꯉꯥꯡꯒꯤ ꯀꯩꯀꯥꯁꯨ ꯑꯉꯥꯡ ꯃꯁꯥ ꯌꯥꯝ ꯐꯩꯌꯦꯅ ꯑꯗꯩ ꯉꯥꯄ꯭ꯔꯨꯝꯁꯨ
ꯉꯥꯄ꯭ꯔꯨꯝꯗꯤ ꯑꯉꯥꯡ ꯃꯆꯥ ꯑꯩꯈꯣꯏꯒꯤ ꯃꯄꯥꯡꯒꯜ ꯁꯣꯟꯕꯒꯨꯝꯕ ꯁꯤꯨꯒꯨꯝꯕꯁꯦ ꯑꯌꯥꯝꯕꯅ ꯄꯤꯖꯅꯩ
ꯑꯧ ꯍꯥꯏ ꯁꯪꯒꯣꯝꯒꯁꯨ ꯊꯣꯡꯕ ꯍꯥꯏꯕ ꯀꯩꯅꯣꯝ ꯍꯥꯏꯅꯦ
ꯑꯧ ꯁꯪꯒꯣꯝꯒ ꯊꯣꯡꯉꯒ
ꯈꯪꯗꯦ ꯑꯗꯨꯗꯤ ꯑꯃꯨꯛꯐꯥꯎ ꯑꯩ ꯑꯩ ꯏꯆꯥꯅꯨꯄꯥꯒ ꯈꯔ ꯁꯣꯜꯂꯦ ꯑꯗꯨꯁꯨ ꯑꯝꯇ ꯄꯤꯖꯁꯤꯔ ꯉꯥꯄ꯭ꯔꯨꯝꯗꯣ ꯗꯨꯟꯗꯨꯟ ꯗꯣ ꯑꯗꯣ ꯉꯥꯄ꯭ꯔꯨꯝ ꯁꯦꯝꯕ ꯈꯣꯠꯄꯁꯦ ꯐꯠꯇꯦ ꯏꯃꯨꯡꯗ ꯁꯦꯝꯕ ꯀꯥꯏꯁꯨ ꯍꯥꯏꯅꯕꯅꯦ
ꯅꯍꯥꯟꯋꯥꯏꯗꯤ ꯄꯪꯆꯥ ꯆꯥꯅꯔꯝꯃꯦ ꯄꯪꯁꯦꯝ ꯁꯦꯝꯅꯔꯝꯃꯤꯗ
ꯎꯝ ꯍꯧꯖꯤꯛꯇꯤ ꯉꯥꯄꯨꯝꯅ ꯍꯦꯟꯅ ꯇꯥꯡꯈ꯭ꯔꯦ ꯑꯗꯨꯅꯦ
ꯑꯥꯎ ꯑꯩꯈꯣꯏꯁꯨ ꯅꯍꯋꯥꯏ ꯄꯨꯈ꯭ꯔꯤꯗꯒꯤ ꯐꯥꯔ ꯐꯥꯔꯒ ꯑꯩꯈꯣꯏꯅ ꯌꯥꯝ ꯄꯤꯛꯏꯉꯩꯗꯨꯗ ꯑꯩꯈꯣꯏ ꯏꯕꯨꯡꯁꯤꯡꯗꯨꯅ ꯁꯦꯝꯃ ꯁꯦꯝꯃꯒ ꯇꯧꯔꯒ ꯇꯥꯎꯔꯒꯨꯝꯕ ꯑꯗꯒꯤ ꯊꯣꯡꯉꯒ ꯇꯧꯔꯒ ꯄꯤꯖꯩꯌꯦꯕ
ꯁꯥ ꯃꯇꯣꯛ ꯉꯥꯛꯇꯅꯦ ꯍꯥꯢꯌꯦ ꯌꯥꯝꯁꯨ ꯍꯥꯎꯋꯦ ꯍꯥꯢꯌꯦ ꯃꯔꯨꯒ ꯌꯥꯎꯗ ꯖꯠꯂꯥ
ꯌꯥꯎꯋꯦ ꯃꯅꯨꯡꯗ ꯑꯩꯈꯣꯏꯒꯤ ꯀꯩꯅꯣꯗꯁꯨ ꯌꯦꯟꯗꯁꯨ ꯌꯦꯟꯒꯤ ꯃꯉꯛ ꯁꯝꯒꯤ ꯃꯅꯨꯡꯗ ꯃꯔꯨ ꯌꯥꯎꯕꯗꯣ
ꯑꯥ
ꯑꯗꯨꯃꯥꯏꯅ ꯁꯥꯡꯅ ꯃꯔꯨ ꯌꯥꯎꯕꯅꯦꯕ ꯅꯥꯀꯟ ꯅꯥꯀꯟꯒꯤꯗꯨꯅ ꯀꯩꯅꯣ ꯑꯣꯏꯕ ꯃ ꯇꯣꯡꯑꯣꯏꯕ ꯃꯅꯨꯡꯗ ꯁꯥꯡꯅ ꯌꯥꯎꯕ
ꯑꯣ ꯑꯗꯨꯗꯤ ꯑꯗꯨꯢꯆꯥꯔꯁꯨ ꯑꯗꯨꯗꯤ ꯉꯥ ꯃꯔꯨꯒꯤ ꯇꯥꯏꯞꯇ ꯃꯆꯥ ꯃꯆꯥ ꯌꯥꯎꯕ ꯅꯠꯇꯕꯅꯤꯅ ꯑꯩꯅ ꯈꯟꯗꯣꯛꯄꯅꯤꯗꯤ ꯅꯨꯡꯉꯥꯏꯔꯝꯅꯤ
ꯑꯥ ꯍꯣꯏ ꯅꯥꯀꯟꯒꯤ ꯃꯌꯥꯏ ꯃꯌꯥꯏꯒꯤ ꯃꯔꯨꯗ ꯊꯝꯕꯤꯔꯝꯃꯒ ꯅꯥꯀꯟ ꯅꯥꯀꯟꯒꯤ ꯃ ꯇꯣꯡꯁꯤꯡꯗꯣ ꯂꯧꯔꯒ ꯑꯗꯨꯝ ꯄꯤꯖꯕ ꯑꯗꯨꯝ ꯌꯥꯏꯑꯕ
ꯎꯝ ꯑ ꯑꯌꯥꯏꯕꯒꯁꯨ ꯌꯥꯝ ꯊꯣꯛꯄꯅꯦ ꯑꯌꯥꯏꯕꯒꯁꯨ ꯨꯄꯤꯖꯅꯍꯌꯦ ꯑꯌꯥꯝꯕꯗꯨꯅ ꯁꯨꯒꯥꯏꯔ ꯄꯤꯖꯗꯣꯏ ꯖꯥꯠꯂ
ꯑꯌꯥꯏꯕꯁꯦ ꯑꯧ ꯑꯗꯨꯃꯥꯏꯅ ꯁꯨꯒꯥꯏꯔꯒ ꯄꯤꯖꯗꯧꯔꯛꯀꯅꯤ ꯑꯉꯥꯡꯁꯦ
ꯑꯦꯁ ꯑꯗꯨꯗꯤ ꯌꯥꯏꯅꯦ ꯑꯩ ꯑꯝꯇꯕꯨ ꯇꯧꯒꯦ ꯑꯌꯥꯏꯕꯗꯨ ꯑꯣꯏꯅ ꯂꯩꯔꯒ ꯒ꯭ꯔꯥꯏꯟꯗꯔꯗ ꯇꯛꯈꯥꯏꯔꯒ
ꯎꯝ
ꯃꯥꯒꯤ ꯊꯣꯡꯕꯗ ꯁꯨꯃꯥꯏꯅ ꯍꯥꯞꯄꯒꯀꯣ ꯃꯥꯏ ꯆꯥꯛ ꯏꯟꯒꯗꯕꯗꯨꯗꯒꯤꯥ ꯍꯥꯞꯄ ꯅꯠꯇ꯭ꯔꯒ ꯊꯣꯡꯕꯗ ꯍꯥꯞꯄꯒ
ꯆꯥꯛꯇꯨꯗ ꯍꯥꯞꯆꯤꯜꯂꯒ ꯑꯗꯨꯝ ꯆꯥꯛ ꯑꯩꯈꯣꯏꯒꯤ ꯆꯥꯛ ꯀꯥꯝꯕꯗꯨꯗ ꯇꯧꯔꯒ ꯉꯥꯜꯂꯁꯨ ꯌꯥꯏꯗꯅ ꯅꯠꯇ꯭ꯔꯁꯨ ꯑꯦ ꯅꯨꯡꯉꯥꯏꯇꯦ ꯍꯥꯏꯔꯁꯨ ꯑꯩꯈꯣꯏꯅ ꯇꯣꯉꯥꯟꯅ ꯀꯨꯀꯔ ꯑꯝꯗ ꯏꯁꯤꯡ ꯈꯤꯇꯪ ꯍꯥꯞꯄꯒ ꯑꯗꯨꯝ ꯀꯥꯝꯃꯒ ꯃꯥꯏ ꯆꯥꯛꯇꯨꯒ ꯇꯣꯠꯂ ꯄꯤꯖꯔꯁꯨ ꯑꯗꯨ ꯕ
ꯌꯥꯏꯌꯦ ꯑꯗꯨꯃꯥꯏꯅ ꯇꯧ ꯇꯥꯔꯦ ꯑꯝꯇ ꯉꯥꯄ꯭ꯔꯨꯝꯁꯦ ꯌꯥꯝ ꯀꯥꯟꯅꯩꯍꯜꯂꯤ ꯉꯥꯃꯨ ꯂꯩꯔꯧ ꯑꯗꯩ ꯉꯥꯄ꯭ꯔꯨꯝ ꯁꯨꯝꯕꯁꯦ
ꯎꯝ
ꯃꯩꯇꯩꯒꯤ ꯆꯤꯟꯖꯥꯛꯁꯤꯅ ꯍꯦꯟꯅ ꯐꯩꯗ
ꯍꯧꯖꯤꯛꯁꯤꯕꯨ ꯀꯗꯥꯏ ꯌꯧꯔꯒꯦ ꯅꯣꯏ ꯑꯥꯗ ꯁꯦꯟꯗ꯭ꯔꯥ ꯆꯠꯂꯤ ꯍꯥꯏꯗꯣ
ꯌꯧꯁꯜꯂꯛꯑꯦ ꯌꯧꯁꯜꯂꯛꯑꯦ ꯃꯣꯏꯔꯥꯡ ꯁꯨꯗ꯭ꯔꯥ ꯌꯥꯎꯁꯤꯜꯂꯛꯑꯦ ꯃꯐꯝꯗꯣ ꯈꯔ ꯆꯪꯕ ꯍꯥꯢ ꯇꯥꯏ ꯑꯗꯨꯗꯨꯒꯤꯅꯦꯕ
ꯑꯝꯇ ꯆꯠꯂꯨꯗ꯭ꯔꯤꯕꯣ ꯍꯥꯟꯅ
ꯊꯥꯏꯅ ꯑꯉꯥꯡ ꯑꯣꯏꯔꯤꯉꯩꯗ ꯌꯥꯝ ꯄꯤꯛꯉꯩꯗ ꯁ꯭ꯀꯨꯜꯒꯤ ꯀ꯭ꯂꯥꯁ ꯐꯥꯏꯚ ꯐꯣꯔ ꯐꯥꯏꯚ ꯑꯗꯨꯋꯥꯏꯗꯅꯤꯗ ꯁ꯭ꯀꯨꯜꯒꯤ ꯏꯁꯀꯔꯁꯟꯒ ꯆꯠꯂ ꯐ꯭ꯔꯣꯞꯀ ꯁꯦꯠꯂꯤꯀꯥꯟꯒꯤꯗ ꯑꯨꯛꯇꯪꯗꯤ ꯆꯠꯂꯨꯔꯦ ꯃꯌꯥꯝ ꯁ꯭ꯀꯨꯜꯒꯤ ꯑꯣꯖꯥꯈꯩꯒ ꯇꯧꯔꯒ ꯑꯗꯨꯗꯁꯨ ꯑꯁ ꯌꯥꯝ ꯅꯨꯡꯉꯥꯏꯕꯅꯦ ꯗꯨꯀꯥꯟꯗꯨꯁꯨ ꯌꯥꯝ ꯃꯊꯛꯇꯒ ꯀꯥꯔꯒ ꯑꯗꯨꯗꯗꯤ ꯕꯣꯠꯀꯗꯤ ꯇꯣꯡꯉꯛꯇꯦ
ꯑꯗꯨꯒ ꯂꯩꯀꯣ ꯄꯥꯠꯄꯨꯗꯤ ꯑꯃꯨꯛꯇꯪ ꯆꯠꯂꯨꯔꯦ ꯂꯩꯀꯣꯠ ꯄꯥꯠꯄꯨꯗꯤ ꯂꯩꯁꯥꯕꯤ ꯑꯣꯏꯔꯀꯥꯟꯗ ꯗꯦꯠ ꯆꯠꯄꯗ
ꯆꯠꯂꯦ ꯑꯗꯨ ꯃꯣꯇꯣꯔ ꯕꯣꯠꯀ ꯇꯣꯡꯉꯦ
ꯎꯝ
ꯑꯗꯨ ꯃꯣꯏꯅ ꯀꯣꯏꯄꯥꯒꯤꯗꯣ ꯑꯆꯥꯄꯣꯠ ꯆꯥꯐꯝꯒꯤꯗꯨꯗꯁꯨ ꯑꯂꯨ ꯆꯥꯛ ꯁꯤꯡꯖꯨ ꯃ ꯌꯥꯝ ꯌꯥꯎꯋꯦꯕ ꯑꯗꯨꯒꯗ ꯆꯥꯗꯅ ꯅꯨꯡꯉꯥꯏꯕꯅꯦ ꯑꯗꯨꯁꯨ ꯑꯗꯨꯏ ꯃꯇꯨꯡꯗ ꯀꯨꯏꯔꯕꯩ ꯇꯨꯡꯗꯅꯦ ꯆꯠꯇꯣꯏꯁꯦ
ꯑꯣ
ꯕꯣꯠ ꯇꯣꯡꯕꯗꯣ ꯌꯥꯝꯅ ꯇꯣꯡꯅꯤꯡꯕ ꯍꯥꯏꯇꯥꯔꯦ ꯌꯥꯝ ꯅꯨꯡꯉꯥꯏ ꯍꯥꯏꯌꯦꯕ ꯁꯤꯡꯗꯒ ꯁꯥꯟꯅꯕꯗꯣ
ꯍꯣꯏ
ꯑꯗꯨꯅꯦ ꯑꯗꯨꯃꯥꯏꯅ ꯇꯧꯋꯦ ꯁꯤꯁꯦ ꯑꯩꯅꯁꯨ ꯀꯨꯏꯗ ꯆꯠꯇꯕꯅ
ꯑꯣ ꯐꯔꯦ ꯐꯔꯦ ꯑꯗꯣ ꯑꯩꯗꯤꯅ ꯌꯨꯝꯗ ꯂꯩꯕꯣꯏ ꯅꯤꯡꯗꯅ ꯉꯥ ꯐꯥꯔꯨꯁꯦꯅ ꯍꯥꯏꯒꯦꯅ ꯇꯧꯔꯛꯄ ꯑꯣꯅꯤꯅꯦ ꯑꯗꯨ ꯅꯣꯏ ꯀꯣꯏꯕ ꯆꯠꯂꯝꯅꯤꯅ
ꯍꯣ ꯌꯧ ꯑꯩꯈꯣꯏꯁꯨ ꯌꯧꯁꯜꯂꯛꯑꯦ
ꯍꯣꯔꯦꯟ ꯍꯜꯂꯛꯑꯀꯥꯟꯗ ꯀꯣꯏꯕ ꯆꯠꯂꯨꯕꯒꯤ ꯄꯥꯎꯗꯣ ꯑꯃꯨꯛ ꯁꯥꯟꯅꯔꯖꯦ
ꯎꯝ ꯎꯝ ꯍꯣꯏ ꯍꯣꯏ ꯊꯝꯃꯣ ꯊꯝꯃꯣ
ꯊꯝꯃꯒꯦꯀꯣ
ꯎꯝ ꯊꯝꯃꯣ ꯊꯝꯃꯣ ꯑꯩꯁꯨ ꯌꯧꯔꯦ ꯊꯥꯝꯃꯣ ꯊꯝ